ꯍꯥꯎ
ꯖꯥꯟ ꯇꯥꯗ ꯆꯥꯛꯆꯥꯥꯕ꯭ꯔꯣ
ꯑꯦ ꯆꯥꯔꯦ ꯆꯥꯔꯦ ꯅꯪꯗꯤ
ꯑꯦꯁꯨ ꯆꯥꯔꯦ
ꯀꯥꯏ ꯃꯊꯦꯜ ꯆꯥꯔꯤꯅ
ꯑ ꯀꯔꯤꯔꯣ ꯌꯦꯟ ꯆꯥꯏꯌꯦ ꯅꯪꯒꯤ
ꯑꯥꯁ ꯍꯥꯎꯋꯤ ꯍꯦ ꯑꯩ ꯃꯥꯏꯔꯦꯟ ꯃꯅꯥ ꯆꯝꯐꯨꯠ ꯇꯧꯕꯤ ꯑꯗꯨꯒ ꯑꯂꯨ ꯏꯔꯣꯟꯕ
ꯑꯥꯂꯨ ꯏꯔꯣꯟꯕꯗꯤ ꯀꯔꯤ ꯑꯂꯨ ꯑꯥꯂꯨ ꯃꯦꯠꯄ ꯅꯠꯇꯕ
ꯑꯂꯨ ꯃꯦꯠꯇ ꯏꯔꯣꯟꯕ
ꯀꯔꯤ ꯀꯔꯤ ꯀꯔꯤ ꯏꯔꯣꯟꯅꯣ
ꯑꯂꯨꯒꯔꯣꯏ ꯃꯥꯏꯔꯦꯝ ꯃꯅ
ꯑꯦ ꯑꯁꯨꯃꯥꯏꯅ ꯆꯥꯕ ꯌꯥꯕ꯭ꯔꯣ
ꯑꯁ ꯆꯥꯎꯕ ꯍꯥꯎꯕꯅꯦ
ꯑꯁ ꯉꯁꯤ ꯅꯪꯅ ꯉꯁꯤ ꯍꯥꯏꯕꯁꯦ ꯑꯍꯥꯟꯕꯅꯦꯍꯦ
ꯍꯌꯦꯡ ꯍꯌꯦꯡ ꯇꯧꯔ ꯍꯥꯎꯕꯅꯤ
ꯍꯣꯏ ꯍꯥꯎꯔꯝꯅꯤ ꯍꯥꯏꯗꯤ ꯑꯥꯂꯨ ꯃꯦꯠꯂꯒ ꯑꯃ ꯀꯣꯠꯂ ꯆꯥꯕꯗꯤ ꯑꯗꯨꯝ ꯍꯥꯎꯋꯦꯗꯅꯀꯣ
ꯀꯣꯄ ꯅꯠꯇꯕ ꯑꯗꯨꯝ ꯢꯔꯣꯟꯕ ꯑ ꯃꯣꯔꯣꯛ ꯈ꯭ꯔꯥ ꯁꯥꯍꯂꯒꯦ ꯃꯣꯔꯣꯛ ꯈ꯭ꯔꯥ ꯁꯥꯍꯂꯒꯦ
ꯍꯥꯎꯕꯅꯤ
ꯑꯩ ꯀꯥꯏ ꯀꯥꯏ ꯆꯠꯀꯦꯁꯤꯕꯨꯣ
ꯄꯁꯤ ꯖꯔꯗ ꯀꯣꯏꯔꯨꯋꯦ ꯄꯥꯈꯥ ꯅꯕ
ꯑꯁ ꯆꯞ ꯃꯜꯂꯦꯗ ꯅꯣꯏꯁꯨ
ꯄꯥꯈꯪ ꯎꯅꯕ ꯆꯠꯂ ꯄꯥꯈꯪꯁꯨ ꯎꯅꯕ ꯐꯪꯗꯦ
ꯎꯝ ꯌꯨꯝ ꯄꯥꯟꯕ ꯃꯇꯝ ꯌꯧꯔꯕꯅꯦ ꯊꯤꯕ ꯍꯧꯔꯕ ꯃꯥꯜꯂꯦꯅꯦ
ꯂꯩꯇꯕꯒꯤꯕꯨꯣ ꯍꯥꯂꯦ ꯕꯖꯥ ꯌꯥꯎꯔꯛꯄꯥꯈꯛ ꯎꯅꯔꯝꯗꯥꯏꯗ ꯏꯟꯇꯔꯦꯁ ꯍꯜꯂꯛꯄꯩ
ꯎ ꯐꯥꯏ ꯐꯥꯏꯗꯤꯁꯨ
ꯀꯗꯥꯏ ꯂꯩꯕꯣ ꯅꯪ ꯍꯟꯗꯛ ꯀꯥꯟ
ꯈꯨꯟꯗ ꯂꯩꯌꯦ
ꯑꯣ ꯄꯇꯥꯟꯒꯨꯝꯕ ꯇꯧꯗ꯭ꯔꯦ
ꯇꯗꯤ
ꯈꯨꯟ ꯒ ꯃꯥꯥꯏ ꯇꯒꯦ ꯅꯨꯅꯨꯡꯉꯥꯏꯕ
ꯑꯁ ꯈꯪꯕꯗ ꯅꯨꯡꯉꯥꯏꯔꯥ ꯅꯨꯡꯉꯥꯏꯔ ꯑꯗꯨꯝ ꯂꯩ ꯂꯩꯕꯅꯤꯅ ꯀꯣꯏ ꯄꯥꯏ ꯂꯩꯅꯤ
ꯈꯨꯟꯁꯨꯦ ꯋꯥꯠ ꯆꯦꯠ ꯆꯦꯄꯦꯠ ꯉꯥꯡꯗ꯭ꯔꯣ
ꯎꯝ ꯉꯥꯡꯁꯨ ꯄꯥꯏꯂꯦꯠꯇꯨ ꯑꯗꯨꯝ ꯇꯥꯔꯒ ꯂꯩꯔꯕꯅꯦ ꯉꯥꯡꯅꯤ
ꯑꯃꯁꯨ ꯑꯃꯁꯨ ꯉꯥꯡꯅꯕ ꯅꯠꯇ꯭ꯔꯥ
ꯎꯝ ꯂꯧꯗꯤ ꯀꯃꯥꯏꯅ ꯇꯧꯔꯒꯦ
ꯂꯧ ꯑꯩꯈꯣꯏꯁꯦ ꯈꯪꯗꯟ ꯅꯪ ꯂꯧ ꯎꯕ ꯌꯥꯒꯗ꯭ꯔꯣ ꯂꯧꯒꯤ ꯋꯥꯒ ꯇꯣꯛꯈ꯭ꯔꯦꯅ ꯅꯍꯥꯟ ꯍꯔ ꯂꯧ ꯁꯣꯏꯔꯒ ꯂꯧꯔꯥꯡꯕꯨꯗꯤ ꯐꯖꯅ ꯇꯧꯗꯦꯀꯣ
ꯎꯝ
ꯑꯗꯨ ꯂꯣꯏꯔꯒ ꯑꯃꯔꯛ ꯑꯦꯟꯖꯤꯟꯒꯨꯝꯕꯒ ꯑꯗꯨ ꯃꯇꯨꯡꯗꯒꯤ ꯂꯧꯒꯤ ꯋꯥ ꯉ ꯥꯏ ꯇꯥꯗ꯭ꯔꯦ
ꯁꯤꯡ ꯂꯩꯇꯕꯅꯤꯅ
ꯍꯥꯥ
ꯁꯤꯡꯗꯤ ꯂꯩꯔꯝꯃꯔꯣꯏꯕ
ꯏꯁꯤꯡ ꯂꯩꯇꯕꯅꯤꯅ ꯍꯥꯏꯕꯗꯤ ꯀꯔꯤ ꯇꯧꯅꯤ
ꯎꯝ
ꯍꯟꯗꯛ ꯂꯧ ꯁꯨꯕ ꯂꯧ ꯌꯩꯕꯁꯦ ꯗꯤꯁꯦꯝꯕꯔꯒꯨꯝꯕꯗ ꯌꯩꯒꯗꯧ ꯃꯥꯜꯂꯦ ꯍꯧꯖꯤꯛꯇꯤ ꯖꯨꯂꯥꯏ ꯊꯥ ꯍꯧꯖꯤꯛꯐꯥꯎ ꯐꯥꯎ ꯍꯨꯟꯗ꯭ꯔꯤ ꯀꯣ
ꯎꯝ ꯊꯦꯡꯒ ꯍꯟꯗꯛꯁꯦ
ꯐꯖꯅ ꯊꯦꯡꯉꯦ
ꯑꯩꯈꯣꯏꯗꯤ ꯍꯌꯦꯡ ꯈꯣꯏꯔꯒ ꯍꯥꯟꯆꯤꯛ ꯍꯟꯆꯤꯠ ꯂꯣꯏꯗꯧ ꯃꯥꯜꯂꯦ
ꯍꯣꯏ ꯅꯣꯏ ꯏꯁꯤꯡ ꯂꯩꯕ꯭ꯔꯣ
ꯑꯣ ꯑꯥ ꯃꯅꯨꯡꯒꯤꯗꯣ ꯑꯁꯥꯔꯐꯥꯎꯔꯣꯝꯗ
ꯑꯁ ꯌꯥꯝ ꯐꯥꯏꯅꯦ
ꯎꯝ ꯑꯗꯨꯗ ꯇꯧꯔꯕꯅꯦ
ꯄꯨ꯭ꯔꯗꯣ
ꯅꯠꯇꯦꯍꯦ ꯍꯣꯏ ꯀꯩꯅꯣ ꯑꯣꯏꯔꯤꯅꯦ
ꯇꯥꯡꯨ ꯍꯣꯏꯒꯤꯔꯣ
ꯎ
ꯍꯣꯏ ꯎꯗ꯭ꯔꯕ꯭ꯔꯣ
ꯃꯣꯏ ꯁꯣꯝꯗ ꯑꯅꯛꯄꯗ ꯎꯔꯦ
ꯑꯣ ꯄꯧꯔꯥ ꯑꯩꯈꯣꯏꯁꯨ ꯎꯕ ꯅꯠꯇ꯭ꯔꯣ
ꯎꯝ
ꯂꯧ ꯆꯥꯎꯕꯅꯤꯅ ꯁꯨꯕ ꯉꯝꯃꯔꯣꯏ ꯇꯥꯂꯣꯝ ꯄꯥꯕ ꯂꯩꯇꯕꯅꯤꯅ ꯑꯗꯨꯗꯤ
ꯃꯤ ꯂꯩꯇꯕꯕꯨ
ꯑꯣ ꯑꯣ
ꯑ ꯎꯝ ꯅꯣꯡ ꯆꯨꯗꯕꯅꯤꯅ ꯈꯪꯗꯦ ꯂꯧꯁꯦ ꯒꯌꯥꯟ ꯇꯥꯗꯦꯗ
ꯌꯥꯝ ꯁꯨꯅꯤꯡꯗꯕ ꯃꯥꯜꯂꯦ ꯍꯟꯗꯛꯀꯤ ꯂꯧꯁꯤꯀꯣ
ꯃꯇꯝ ꯐꯠꯇꯕꯅꯤꯒ ꯂꯧ ꯃꯇꯝꯁꯤꯒ ꯚꯤꯠꯀ ꯂꯩꯔꯛꯇꯦꯗ
ꯀ ꯍꯥꯢꯕ
ꯃꯇꯝ ꯅ ꯑꯃꯨꯛ ꯐꯠꯇ ꯂꯧꯅ ꯑꯃꯨꯛ ꯃꯔꯥꯡ ꯀꯥꯏꯗꯔꯗꯤ ꯐꯖꯔꯅꯤ
ꯐ꯭ꯔꯤꯗ ꯂꯣꯏ ꯂꯩꯔꯤꯁꯦ ꯍꯧꯖꯤꯛ ꯊꯕꯛꯁꯨ ꯁꯨꯅꯗ꯭ꯔꯦ ꯃꯌꯨꯝ ꯌꯨꯝ ꯌꯨꯝꯗ ꯑꯗꯨꯝ ꯂꯩꯔꯦ
ꯑꯗꯨꯅꯦ ꯑꯃꯨꯛ ꯊꯣꯛꯄꯁꯨ ꯌꯥꯗꯕ ꯅꯣꯏꯗꯤ
ꯎꯝ ꯑꯁ ꯃꯄꯥꯟ ꯂꯝꯗ ꯑꯣꯏꯅ ꯑꯃꯨꯛ ꯆꯠꯂꯁꯦꯔꯥ ꯈꯜꯂꯤꯕꯅꯤꯅꯦ
ꯑꯗꯨ ꯑꯗꯨꯅꯦ ꯑꯩꯈꯣꯏꯁꯨ ꯑꯗꯨꯝ ꯅꯍꯥꯟꯗꯨ ꯇꯥꯟ ꯇꯥꯟꯅꯕ ꯍꯧꯔꯒ ꯑꯁ ꯐꯖꯗꯤꯅꯦ
ꯍꯝ ꯆꯠꯊꯣꯛꯑꯗꯤ ꯑꯗꯨꯝ ꯀꯥꯟꯅꯕ ꯐꯪꯒꯅꯤꯅ ꯀꯩꯅꯣ ꯆꯠꯊꯣꯛꯗ꯭ꯔꯗꯤ ꯑꯗꯨꯝ ꯐꯪꯕꯅꯤ
ꯊꯥꯔꯇꯤꯟꯒꯨꯝꯕ ꯈꯛ ꯍꯥꯏꯕꯒꯤ
ꯏꯁ
ꯑꯃꯨꯛ ꯈꯜꯂꯒ ꯂꯩꯕꯅꯦ
ꯅꯣꯏ ꯅꯣꯏ ꯌꯨꯝꯗ ꯂꯩꯕ꯭ꯔꯣ ꯍꯧꯖꯤꯛ
ꯌꯨꯝꯗ ꯂꯩꯌꯦ
ꯑꯁ ꯅꯨꯡꯉꯥꯏꯔꯦꯅꯦ ꯕꯣꯜꯗꯤ ꯌꯦꯡꯗꯦ
ꯍꯥꯥ
ꯕꯣꯜ ꯌꯦꯡꯗ꯭ꯔꯣ
ꯕꯣꯜ ꯌꯦꯡꯕꯁꯦ ꯋꯥꯈꯜ ꯅꯨꯡꯉꯥꯏꯇꯦꯅꯦ ꯑꯃ ꯉꯝꯗ꯭ꯔꯗꯤ ꯑꯃ ꯄꯣꯔꯗꯤ ꯑꯃꯕꯨ ꯅꯨꯡꯁꯤꯕ ꯑꯁꯨꯃꯥꯏꯅ ꯇꯧꯕꯒꯤ ꯑꯁ ꯏꯟꯇꯔꯦꯁ ꯀꯌꯥ ꯂꯩꯇꯦ
ꯑꯁ ꯕꯦꯔꯥꯅꯤꯍꯦ ꯅꯪꯒꯤ ꯊꯝꯃꯣꯏꯁꯦ
ꯑꯗꯨꯕꯨ ꯃꯦ ꯁꯤꯒꯤ ꯐꯦꯟꯗꯤꯅꯦꯀꯣ
ꯑꯦꯁ ꯃꯦꯁꯤꯔꯣ ꯅꯪꯁꯨ
ꯃꯦꯁꯤꯅꯦ ꯐꯨꯜ ꯁꯞꯄꯣꯔꯠꯅꯦ ꯃꯦꯁꯤ ꯒꯤ ꯇꯔꯟ ꯌꯥꯎꯈ꯭ꯔꯗꯤ
ꯃꯦꯁꯤꯗꯗꯤ ꯀꯝꯄꯜꯁꯔꯤ ꯆꯠꯂꯦ ꯑꯗꯨ ꯑꯣꯏꯔꯁꯨ ꯅꯨꯡꯁꯤꯕ ꯍꯥꯏꯕꯗꯨꯗꯤ ꯂꯩꯌꯦꯗꯅꯥ
ꯎꯝ ꯑꯩꯈꯣꯏ ꯈꯨꯟ ꯑꯩꯈꯣꯏ ꯈꯨꯟꯗꯁꯨ ꯑꯁꯤꯗꯁꯨ ꯃꯦꯁꯤꯅ ꯑꯌꯥꯝꯕꯅꯤꯗ
ꯍꯣꯏ ꯑꯩꯈꯣꯏꯗ ꯈꯪꯗꯦꯅꯦ ꯃꯦꯁꯤꯅ ꯌꯥꯝꯕꯒꯨꯝ ꯔꯣꯅꯥꯜꯗꯣꯅ ꯌꯥꯝꯕꯒꯨꯝ ꯇꯧꯑꯩ ꯈꯪꯗꯦꯗꯥ
ꯑꯥ ꯑꯩꯈꯣꯏ ꯑꯩꯈꯣꯏ ꯍꯧꯖꯤꯛ ꯒ꯭ꯔꯨꯞꯇ ꯂꯣꯏ ꯉꯥꯡꯅꯔꯕꯅꯦ
ꯅꯠꯇꯦꯅꯦ ꯑꯩꯈꯣꯏꯁꯦ ꯒ꯭ꯔꯨꯞꯇ ꯒ꯭ꯔꯨꯞꯅꯤ ꯁꯤꯅꯗꯤ ꯐꯩꯗꯥ ꯅꯪꯁꯨ ꯔꯣꯅꯥꯜꯗꯣ ꯃꯥꯜꯂꯦ
ꯃꯁꯤꯁꯤꯅꯤꯍꯦ ꯑꯩꯁꯨ ꯔꯣꯅꯥꯜꯗꯣꯗꯨ ꯃꯤ ꯄꯤꯛꯔꯒ ꯀꯩꯅꯣ ꯇꯧꯔꯤꯗꯨꯗꯤ
ꯑꯁꯤ ꯎ ꯑꯕꯨꯡ ꯃꯦꯁꯤ ꯃꯥꯜꯂꯦ
ꯍꯣꯏ ꯃꯥꯅꯤ
ꯃꯦꯁꯤꯅ ꯐꯩꯗꯥ ꯑꯗꯨꯕꯨ ꯋꯥꯈꯜꯁꯦꯀꯣ ꯑ ꯃꯦꯁꯤ ꯅꯠꯇ꯭ꯔꯁꯨ ꯃꯦꯁꯤꯅ ꯍꯟꯗꯛ ꯂꯧꯗ꯭ꯔꯁꯨ ꯔꯣꯅꯥꯜꯗꯣꯅ ꯂꯧꯁꯅꯨ ꯍꯥꯏꯅ ꯑꯗꯨꯝ ꯑꯗꯨꯒꯨꯝꯕ ꯋꯥꯈꯜ ꯂꯩꯌꯦꯕ ꯍꯣꯏ ꯃꯦꯁꯤꯒꯤ ꯐꯦꯟꯗꯤꯀꯣ
ꯎꯝ
ꯔꯣꯅꯥꯜꯗꯣ ꯐꯦꯟꯁꯤꯡꯁꯦ ꯁꯨꯃꯥꯏꯅ ꯇꯧꯗꯕ ꯑꯗꯨꯒꯤꯅꯦ ꯏ
ꯑꯩ ꯃꯣꯏꯗꯤ ꯇꯣꯅꯥꯜꯗꯣꯗꯤ ꯂꯧꯔꯣꯏꯗ
ꯂꯧꯔꯣꯏ ꯃꯣꯏ ꯑꯗꯨꯕꯨ ꯍꯥꯏꯕꯗꯤ ꯔꯣꯅꯥꯗꯣꯒꯤꯁꯨ ꯂꯥꯁ ꯋꯥꯔꯜꯀꯞ ꯑꯣꯏꯕꯅꯤ ꯅꯨꯡꯁꯤꯕꯗꯣ
ꯑꯥꯔꯖꯦꯟꯇꯤꯅꯥꯗꯤ ꯇꯨꯊꯥꯎꯖꯟ ꯇ꯭ꯋꯦꯟꯇꯤꯇꯨꯗ ꯑꯩꯈꯣꯏꯅ ꯁꯞꯄꯣꯔꯠ ꯇꯧꯕ ꯇꯝꯅ ꯉꯝꯕ ꯑꯁ ꯑꯩꯈꯣꯏ ꯀꯌꯥꯃꯨꯛꯁꯨ ꯍꯔꯥꯎꯕ ꯆꯣꯡ ꯆꯣꯡ ꯑꯩꯈꯣꯏꯗꯤ ꯀꯩꯊꯦꯜꯒꯤꯗ ꯌꯦꯡꯕ ꯆꯠꯂꯦ ꯑꯩꯈꯣꯏ ꯃꯔꯤ ꯈꯛꯇ
ꯎꯝ ꯇꯨꯊꯥꯎꯖꯟ ꯇ꯭ꯋꯦꯟꯇꯤ ꯇꯨꯗꯤ ꯑꯩꯈꯣꯏꯗꯗꯤ ꯒ꯭ꯔꯥꯎꯟꯗꯀꯣ
ꯑꯎꯝ
ꯄ꯭ꯔꯣꯖꯦꯛꯇꯔꯗ ꯀꯥꯞꯄꯤꯅꯦ
ꯏꯁ ꯆꯥꯛ ꯊꯝꯃꯣꯏꯒ ꯈꯔ ꯑꯒꯦꯟꯁꯇ ꯆꯠꯄ ꯈꯣꯏꯗꯤ ꯊꯃꯣꯏ ꯆꯥꯛ ꯈꯨꯟ ꯇꯨꯝꯕ ꯌꯥꯔꯝꯗꯧ ꯃꯥꯟꯗꯦ ꯅꯨꯡꯁꯤꯕꯤꯌꯦꯅ
ꯍꯟꯗꯛꯁꯨ ꯔꯥꯎꯟ ꯁꯤꯛꯁꯇꯤꯟꯗ ꯑꯃꯨꯛ ꯄꯨꯜꯂꯒ ꯌꯦꯡ ꯌꯦꯡꯗꯣꯏꯅꯤ
ꯃꯣꯏꯅ ꯁꯥꯎꯅꯤꯡꯕꯁꯤꯅ ꯎꯝ ꯎꯝ ꯑꯔꯖꯦꯟꯇꯤꯅꯥ ꯅꯣꯛꯑꯥꯎꯗ ꯂꯩꯍꯧꯔꯅꯤ ꯀ꯭ꯋꯥꯇꯔꯗ ꯂꯩꯍꯧꯔꯅꯤ ꯁꯤꯃꯤꯗ ꯂꯩꯍꯧ ꯍꯧꯔꯅꯤ ꯁꯨꯃꯥꯏꯅ ꯍꯥꯏꯕꯤꯕꯗꯣ ꯍꯦꯟꯅ ꯍꯦꯟꯅ ꯁꯥꯎꯅꯤꯡꯉ ꯁꯞꯄꯣꯔꯠ ꯇꯧꯔ ꯂꯥꯛꯄꯅꯦꯕ
ꯅꯨꯡꯁꯤꯌꯦꯗ ꯑꯗꯣ ꯑꯩꯅ ꯈ꯭ꯋꯥꯏꯗꯒꯤ ꯅꯨꯡꯁꯤꯕꯁꯤꯗꯤ ꯍꯟꯗꯛ ꯗꯤꯃꯔꯤꯌꯥ ꯌꯥꯎꯗꯕꯗꯣ ꯑꯗꯨꯗꯤ ꯈꯔ
ꯑꯗꯨꯅꯦ ꯃꯥ ꯢꯟꯖꯔꯗ ꯂꯩꯗ ꯃꯥ ꯁꯣꯔꯒ ꯂꯩ ꯁꯣꯔꯒ ꯂꯩꯕ ꯏꯟꯖ꯭ꯌꯨꯔ ꯏꯟꯖꯨꯔꯤ ꯇꯧꯔꯤꯕ
ꯑꯣ ꯑꯣ ꯅꯪ ꯑꯁꯤ ꯋꯥꯔꯜꯀꯞꯇꯤ ꯂꯥꯛꯇꯦꯀꯣ
ꯂꯥꯛꯇ꯭ꯔꯤ ꯎꯗꯦ
ꯃꯥ ꯎꯗꯕꯁꯦ ꯋꯥꯈꯜ ꯅꯨꯡꯉꯥꯏꯇꯦꯅꯦ ꯑꯗꯨꯕꯨ ꯍꯥ
ꯃꯁꯛꯁꯨ ꯑꯗꯨꯝ ꯐꯖꯩꯅꯦ ꯑꯗꯨꯗꯤ
ꯑꯣ ꯑꯗꯨꯝ ꯏꯪ ꯇꯞꯔ ꯌꯦꯡꯕ ꯅꯨꯡꯉꯥꯏ ꯑꯗꯨꯕꯨ ꯏꯁꯀꯥꯂꯣꯅꯤꯒ ꯃꯥꯔꯇꯤꯅꯦꯁ ꯎ ꯃꯥꯔꯇꯤꯅꯦꯁꯀ ꯃꯦꯁꯤ ꯃꯣꯏꯍꯨꯝ ꯎꯕꯗꯗꯤ ꯈꯔ ꯅꯨꯡꯉꯥꯏꯌꯦ ꯑꯃꯨꯛꯀꯀꯣ
ꯎꯝ
ꯃꯥꯔꯇꯤꯅꯦꯁꯁꯦ ꯌꯦꯡꯕ ꯌꯥꯝ ꯅꯨꯡꯉꯥꯏꯇ꯭ꯔꯥ ꯅꯨꯡꯁꯤꯗ꯭ꯔꯥ ꯃꯥꯒꯤ ꯇꯨꯊꯥꯎꯖꯟ ꯇ꯭ꯋꯦꯟꯇꯤꯇꯨ ꯃꯥꯠꯆꯀꯤ ꯑ ꯐꯥꯏꯅꯦꯜ ꯅꯨꯃꯤꯠꯇꯣ ꯑꯁ ꯃꯥꯅ ꯀꯤꯕꯒꯨꯝꯕ ꯃꯥꯒꯤ ꯑꯁ ꯀꯤꯕꯤꯕꯅꯦ ꯃꯥꯒꯤꯗꯃꯛ ꯌꯥꯝ ꯅꯨꯡꯁꯤꯌꯦꯗ
ꯑꯩ ꯍꯌꯦꯡꯗꯤ ꯔꯣꯅꯥꯜꯗꯣ ꯂꯩꯍꯧꯔꯅꯤ
ꯍꯥꯌꯦꯡ ꯑꯌꯨꯛꯀꯣ
ꯍꯌꯦꯡ ꯑꯌꯨꯛ ꯇꯥꯔꯦ ꯃꯨꯗꯔꯤꯛꯀ ꯃꯣꯏꯕꯥꯅꯤ ꯇꯥꯔꯕꯅꯦ
ꯃꯣꯗ꯭ꯔꯤꯛꯇꯤ ꯐꯨꯜ ꯁꯞꯄꯣꯔꯠꯅꯦ ꯃꯣꯗ꯭ꯔꯤꯛꯁꯨ ꯂꯥꯁ ꯌꯔꯗ ꯃꯥꯒꯤ ꯂꯥꯁꯅꯦ ꯍꯥꯏꯔꯒ ꯑꯃꯨꯛ ꯀꯨꯝꯁꯤ ꯌꯥꯎꯔ ꯂꯩꯔꯝꯃꯤꯅꯦ
ꯃꯨꯗ꯭ꯔꯤꯛꯁꯦ ꯄꯨꯔꯥ ꯑꯍꯜ ꯑꯣꯏꯔꯕꯅꯤ ꯀꯩꯅꯣ
ꯍꯣꯏ ꯐꯣꯔꯇꯤ ꯌꯤꯔꯁ ꯍꯥꯏꯌꯦ ꯃꯥꯁꯨ
ꯍꯟ ꯍꯟ ꯍꯟꯗꯛꯅ ꯂꯥꯁ ꯑꯣꯏꯗꯧ ꯃꯥꯜꯂꯦꯗ ꯍꯟ ꯄꯨꯔꯥ ꯍꯟꯅꯨ ꯑꯣꯏꯔꯦ ꯖꯤꯗꯤ
ꯎꯝ ꯅꯨꯡꯁꯤꯌꯦ ꯑꯩꯗꯤ ꯃꯥꯕꯨ ꯁꯞꯄꯣꯔꯠ ꯇꯧꯋꯦ ꯑꯩ ꯎꯝ ꯇꯨꯊꯥꯎꯖꯟ ꯇ꯭ꯋꯦꯟꯇꯤꯇꯨꯗꯥ ꯀ꯭ꯔꯣꯁꯤꯌꯥꯒ ꯕ꯭ꯔꯥꯖꯤꯜꯒ ꯇꯥꯕꯅꯦꯀꯣ
ꯇ꯭ꯋꯦꯟꯇꯤ ꯇꯨꯗ
ꯍꯣꯏ
꯫ ꯑꯥꯔꯖꯦꯟꯇꯤꯅꯥꯒ ꯀ꯭ꯔꯣꯁꯤꯌꯥ ꯁꯥꯟꯅꯔꯤꯁꯤꯗꯤ
ꯑꯣ ꯑꯣ ꯑꯗꯨ ꯅꯨꯃꯤꯠꯇꯅꯦ ꯍꯥꯏꯗꯤ ꯑꯅꯤꯃꯛ ꯅꯨꯡꯁꯤꯈꯤꯕꯗꯣ ꯑꯩꯅ ꯆꯥꯛꯈꯤꯕꯅꯦꯕ
ꯑ ꯑꯍꯨꯝꯒ ꯑꯍꯨꯝꯒ ꯖꯦꯔꯣꯗ
ꯍꯣꯏ ꯑꯩꯌꯥ ꯃꯨꯗ꯭ꯔꯤꯛꯄꯨ ꯑꯩꯅ ꯅꯨꯡꯁꯤꯕꯁꯦ ꯃꯄꯤ ꯇꯥꯕꯗꯣ ꯑꯗ ꯑꯩ ꯑꯦꯕꯤꯗ ꯁꯤꯌꯔ ꯇꯧꯕꯅꯦ ꯃꯥꯒꯤ ꯑꯗꯨ ꯑꯩꯗꯤ ꯍꯌꯦꯡꯗꯤ ꯄꯨꯔꯥ ꯑꯁꯤꯁ ꯌꯦꯡꯗ ꯌꯦꯡꯉꯣꯏ ꯑꯗꯨꯕꯨ ꯀ꯭ꯔꯣꯁꯤꯌꯥ ꯐꯨꯜ ꯁꯄꯣꯔꯠ ꯍꯌꯦꯡꯒꯤꯗꯤ
ꯍ ꯌꯦꯡꯕꯨ ꯌꯦꯡꯒꯗ꯭ꯔꯥ ꯑꯌꯨꯛꯇꯨꯕꯨ
ꯌꯦꯡꯉꯣꯏ
ꯌꯦꯡꯉꯣꯏ ꯄꯨꯡ ꯑꯍꯨꯝ ꯃꯈꯥꯏꯔꯣ ꯃꯔꯤ ꯃꯈꯥꯏꯔꯣ ꯑꯣꯏꯔꯝꯅꯤ
ꯑꯩꯁ ꯌꯦꯡꯕ ꯉꯝꯃꯔꯣꯏꯅ ꯑꯩꯁꯨ ꯋꯥꯈꯜ ꯅꯨꯡꯉꯥꯏꯇꯦ ꯑꯗꯨꯒꯨꯝꯕ ꯌꯦꯡꯉꯒꯦ ꯑꯩ ꯅꯍꯥꯟ ꯖꯄꯥꯟ ꯀꯞꯄꯗꯨ ꯌꯦꯡꯕ ꯉꯝꯗꯦ
ꯉꯁꯤꯗꯤ
ꯑꯩ ꯐꯖꯕ ꯇꯤꯝ ꯈꯛꯇꯅꯦ ꯌꯦꯡꯕ ꯑꯗꯨꯒꯨꯝꯕ ꯌꯦꯡꯗꯦ ꯑꯇꯣꯞꯄ
ꯁꯤ ꯉꯁꯤꯁꯨ ꯕꯥꯔꯣ ꯃꯈꯥꯏ ꯂꯩꯅ ꯁ꯭ꯄꯦꯟꯒ ꯀ꯭ꯔꯣꯁꯤꯌꯥ ꯁ꯭ꯄꯦꯟꯒ ꯁ꯭ꯄꯦꯟꯒ ꯀ꯭ꯔꯣꯁꯤꯌꯥ ꯑꯦ ꯁ꯭ꯄꯦꯟꯒ ꯑꯁꯇ꯭ꯔꯤꯌꯥ
ꯀꯅꯥꯔꯣ ꯅꯣꯏ ꯏꯁꯄꯦꯟ ꯆꯞꯄꯣꯠꯔꯣ
ꯎꯝ ꯏꯁꯄꯦꯟ ꯏꯁꯄꯦꯟꯅ ꯀꯥꯒꯅꯤꯗ
ꯍꯣꯏ ꯏꯁꯄꯦꯟꯗꯤ ꯑꯗꯨꯝ ꯃꯃꯤꯡ ꯆꯠꯂꯦꯀꯣ
ꯎꯝ ꯑꯗꯨꯕꯨ ꯃꯣꯏ ꯁꯣꯏꯕꯗꯤ ꯑꯃ ꯂꯩ ꯃꯣꯏ ꯐꯤꯅꯤꯁꯤꯡ ꯐꯤꯅꯤꯁꯤꯡꯗꯤ ꯍꯩꯇꯦꯕ ꯕꯣꯜ ꯇꯤ ꯄꯥꯁꯤꯡꯗꯤ ꯑꯗꯨꯝ ꯌꯥꯏ ꯑꯗꯨ ꯂꯥꯁꯇ ꯒꯣꯜ ꯆꯟꯅꯕ ꯃꯤ ꯂꯩꯇꯦꯕ ꯃꯣꯏꯁꯦ
ꯑꯣ
ꯁꯨꯠ ꯁꯨꯠ ꯇꯧꯕꯁꯦ ꯌꯥꯝꯗꯦꯕ
ꯑꯣ ꯑꯗꯣ ꯀꯨꯝꯁꯤꯁꯨ ꯐꯥꯒꯤ ꯐꯥꯒꯤ ꯑꯥꯔꯖꯦꯟꯇ ꯀꯅꯅꯥ ꯂꯧꯗꯧ ꯃꯥꯜꯂꯦꯀꯣ ꯋꯥꯔꯜ ꯀꯞꯁꯦ
ꯑꯗꯨꯝ ꯃꯣꯏꯒꯤ ꯄꯣꯜꯗꯣ ꯌꯦꯡꯉꯀꯥꯟꯗꯗꯤ ꯑꯥꯔꯖꯦꯟꯇꯤꯅꯥꯅ ꯑꯃꯨꯛ ꯆꯥꯟꯁ ꯂꯩꯌꯦꯕ ꯄꯣꯔꯇꯨꯒꯜꯗꯤ ꯈꯔ ꯋꯥꯡꯅꯤꯕ ꯐ꯭ꯔꯥꯟꯁꯁꯨ ꯂꯩꯌꯦ ꯢꯁꯄꯦꯟꯁꯨ ꯂꯩꯌꯦ ꯕ꯭ꯔꯥꯖꯤꯜꯁꯨ ꯇꯥꯗꯧ ꯃꯥꯜꯂꯦ
ꯎ ꯑꯣꯏ ꯑꯗꯨ ꯃꯥꯜꯂꯦ ꯑꯥꯔꯖꯦꯟꯇꯤꯅꯥꯁꯨ ꯂꯧꯒꯅꯤꯅ ꯑꯩꯒꯤ ꯋꯈꯜꯗꯗꯤ
ꯑꯔꯖꯦꯟꯇꯤꯅ ꯑꯥꯔꯖꯦꯟꯇꯤꯅꯥ ꯑꯃꯨꯛ ꯂꯧꯔꯗꯤ ꯂꯣꯏꯔꯦ ꯎ ꯔꯣꯅꯥꯜꯗꯣꯗꯤ ꯏꯁ ꯃꯥ ꯈꯪꯗꯦꯅꯦ ꯑꯃꯨꯛ ꯂꯧꯔꯗꯤ ꯃꯊꯪꯗꯗꯤ ꯁꯅꯥꯗꯧ ꯃꯥꯟꯗ꯭ꯔꯦꯗ
ꯍꯣꯏ ꯑꯩꯗꯤ ꯃꯦꯠꯁꯤ ꯌꯥꯝ ꯅꯨꯡꯁꯤꯌꯦ ꯃꯥꯅ ꯅꯍꯥꯟꯁꯨ ꯕ꯭ꯔꯦꯛ ꯃꯇꯨꯡꯗ ꯂꯛ ꯆꯪꯉꯛꯄꯗꯨꯒꯤꯒꯣ
ꯑꯗꯨ ꯅꯨꯃꯤꯠꯇꯨꯒ ꯃꯥ ꯑꯍꯥꯟꯕ ꯍꯥꯐ ꯍꯥꯐꯇ ꯑꯃꯨꯛ ꯑꯦ ꯃꯃꯥꯡꯗꯒꯤ ꯁꯅꯥꯔꯗꯤ ꯍꯦꯇ꯭ꯔꯤ ꯑꯃꯨꯛ ꯆꯥꯛ ꯂꯧꯗꯕꯅꯦ ꯃꯥꯅ
ꯍꯣꯏ ꯍꯣꯏ ꯑꯗꯨꯅꯦ
ꯐ꯭ꯔꯤ ꯀꯤꯛꯇ ꯀꯥꯎꯕꯁꯦ ꯐꯖꯥꯏ ꯅꯦ
ꯎꯝ